ꯍꯜꯂꯣ ꯀꯩꯗꯧꯔꯥ ꯂꯩꯕ꯭ꯔꯣ
ꯇꯕꯔꯣ
ꯍꯣꯏꯅꯦ ꯑꯩꯅꯤꯅꯦ ꯀꯔꯤꯒꯤꯅꯣ ꯃꯉꯣꯟꯗ ꯍꯥꯡꯕꯗꯣ
ꯍꯥꯥ
ꯑꯩꯅꯤꯅꯦ ꯅꯪ ꯑꯩ ꯈꯪꯗ꯭ꯔꯤꯕ꯭ꯔꯣ
ꯐꯪꯉꯦ
ꯀꯩꯗꯧꯔꯤꯅꯣ
ꯁꯨꯝ ꯂꯩ ꯁꯨꯝ ꯂꯩꯔꯝꯕꯅꯦꯗ ꯀꯩꯝꯇ ꯇꯧꯗꯦꯗ ꯑꯗꯨꯗꯤ
ꯑꯣ ꯉꯁꯤꯗꯤ ꯀꯣꯂꯦꯖ ꯆꯠꯄ꯭ꯔꯥ ꯅꯪꯗꯤ ꯑꯩꯗꯤ ꯆꯥꯛ ꯆꯥꯔꯂ ꯑꯌꯨꯛꯀꯤ ꯆꯥꯛ
ꯑꯌꯨꯒꯤ
ꯍꯣꯏ
ꯏꯁ ꯊꯦꯡꯉꯦ ꯍꯦ
ꯑꯌꯨꯛꯒꯤ ꯆꯥꯛ ꯆꯥꯕ ꯀꯧꯈ꯭ꯔꯕ꯭ꯔꯥ
ꯑꯣ ꯑꯣ ꯑꯣ ꯑꯣ ꯍꯨꯏ ꯇꯥꯔꯦꯗ
ꯎꯝ
ꯉꯁꯥꯏ ꯑꯌꯨꯛ ꯊꯕꯛ ꯍꯜꯂꯛꯑꯒ ꯆꯥꯛ ꯆꯥꯕ ꯇꯟꯝꯕ ꯑꯗꯨꯒꯤ ꯆꯥꯗꯨꯒ ꯑꯥ ꯀꯩꯅꯣꯗ ꯆꯠꯄ ꯍꯥꯏ
ꯑ ꯃꯄꯇ ꯃꯉꯦ
ꯅꯪ ꯅꯪ ꯉꯁꯤ ꯀꯣꯂꯦꯖ ꯆꯠꯄ꯭ꯔꯣ
ꯖꯤꯗꯤ ꯁꯨꯇꯤ ꯑꯣꯏꯌꯦ ꯑꯩꯈꯣꯏ
ꯑꯥ ꯇꯁꯨ ꯇꯁꯨ ꯑꯩꯥꯏꯀꯥꯎꯈ꯭ꯔꯦ ꯑꯗꯣ ꯑꯩ ꯅꯪꯒꯤ ꯊꯕꯛ ꯀꯩꯅꯣꯗ ꯍꯪꯉꯨꯅꯦꯕꯀꯣ ꯆꯠꯇꯦꯗ ꯑꯩꯗꯤ ꯉꯔꯥꯡ ꯍꯥꯡꯉꯦꯕ
ꯑꯥ
ꯑꯗꯨ ꯃꯥꯅ ꯍꯣꯏ ꯃꯥꯅ ꯇꯧꯕ ꯃꯐꯝꯗꯤ ꯂꯩꯇ꯭ꯔꯦ ꯑꯩꯌꯦ ꯇꯥꯏꯀꯣ ꯑꯗꯨ ꯎ ꯊꯤꯕꯤꯒꯦ ꯍꯣꯏ ꯊꯤꯒꯦ
ꯀꯟꯅ ꯉꯥꯡꯕꯤꯔꯣꯅꯦ ꯚꯣꯂꯨꯝꯗꯣ
ꯑꯩꯒꯤ ꯑꯩꯒꯤ ꯏꯁꯄꯤꯀꯔ ꯑꯣꯏꯔꯝꯅꯦ
ꯍꯣꯏ ꯍꯣꯏ ꯍꯥꯏꯔꯣꯑꯣ ꯑꯗꯨꯖꯤꯗꯤ ꯐꯖꯅ ꯇꯥꯔꯦ
ꯊꯕꯛ ꯊꯤꯒꯦ ꯑꯗꯨ ꯂꯩꯔꯤ ꯍꯥꯏꯔꯛꯀꯦꯅ ꯍꯥꯏꯕ
ꯑꯥ
ꯍꯥꯏꯔꯛꯇ꯭ꯔꯦ ꯑꯗꯣ ꯑꯩꯅ ꯅꯪ ꯉꯔꯥꯡ ꯍꯥꯡꯕꯤꯌꯣꯅ ꯍꯥꯏꯕꯗꯣ ꯑꯁ ꯑꯁꯤ ꯑꯩ ꯑꯩꯅ ꯇꯧꯕ ꯃꯐꯝꯗ
ꯎꯝ ꯎꯝ
ꯉꯁꯤꯕꯅꯤ ꯋꯥꯔꯤ ꯆꯥꯅꯤꯡꯉ ꯃꯇꯝ ꯂꯩꯇꯦꯕ ꯃꯥ ꯑꯩ ꯑꯩ ꯃꯈꯥꯗ ꯊꯕꯛ ꯇꯧꯕ ꯀꯥꯟꯗ ꯃꯥ ꯃꯈꯥꯗ ꯂꯩꯕ ꯑꯗꯨꯒ ꯃꯆꯥ ꯃꯨꯄꯥ ꯇ꯭ꯋꯏꯁꯟ ꯇꯧꯕꯤꯌꯦ ꯑꯗꯨꯝ ꯇꯧꯈ꯭ꯔꯦꯕꯀꯣ
ꯎꯝ
ꯍꯌꯦꯡ ꯍꯪꯒꯦ ꯑꯗꯨꯁꯨ
ꯑꯗꯨ ꯅꯪꯅ ꯇꯧꯕ ꯇꯧꯐꯝꯃꯛꯇ ꯑꯃꯥ ꯂꯩꯌꯦ ꯍꯥꯏꯕꯗꯣ ꯑꯗꯨ ꯑꯗꯨꯗꯤ ꯍꯪꯕ꯭ꯔꯥ
ꯑꯩ ꯇꯧ ꯃꯅꯥꯛꯇ ꯂꯩꯌꯦꯅ ꯀꯅꯥꯅ ꯍꯥꯏꯕꯤꯕꯅꯣ ꯃꯌꯥꯝꯕꯅ ꯍꯥꯏꯕ꯭ꯔꯥ
ꯍꯥ ꯅꯠꯇꯦ ꯅꯪꯅ ꯉꯔꯥꯡ ꯍꯥꯏꯕꯗꯨꯗꯤ
ꯁꯤꯁ ꯅꯪ ꯑꯗꯨꯃꯥꯏꯅ ꯍꯥꯏꯕꯤꯌꯨ ꯑꯩꯅ ꯍꯥꯏꯗꯤ ꯑꯩꯅ ꯇꯧꯕ ꯊꯕꯛ ꯑ ꯇꯧꯕ ꯃꯅꯥꯛꯇ ꯍꯥꯏꯕ ꯅꯠꯇꯦ ꯑꯩꯅ ꯇꯧꯕ ꯊꯕꯛꯇꯨꯅꯤ ꯍꯥꯏꯕꯅꯤ ꯍꯥꯏꯅ ꯍꯥꯏꯕꯤꯕ
ꯍꯣꯏ ꯍꯣꯏ ꯅꯪꯅ ꯇꯧꯕ ꯊꯕꯛꯇꯤ ꯅꯠꯇꯦ ꯑꯗꯣ ꯑꯃꯗꯩ ꯍꯥꯏꯕꯗꯣ ꯍꯥꯏꯕꯅꯤꯗ
ꯑꯗꯨ ꯑꯥ ꯑꯩꯅ ꯍꯧꯖꯤꯛ ꯍꯥꯏꯕꯗꯨꯗꯤ ꯑꯉꯥꯡ ꯌꯦꯡꯅꯤꯡꯉꯦꯗꯨꯔ
ꯎꯝ
ꯑꯗꯨꯅꯤ ꯑꯩ ꯍꯧꯖꯤꯛ ꯍꯧ ꯉꯔꯥꯡ ꯇꯥꯗ꯭ꯔꯥꯅꯦ ꯑꯉꯥꯡꯗꯨꯀꯣ ꯑꯁ ꯑꯗꯨꯗ ꯍꯪꯅꯤꯉꯦ ꯇꯧꯕꯀꯣ ꯑꯗꯨꯗ ꯑꯩꯅ ꯊꯕꯛ ꯇꯧꯕ ꯅꯨꯄꯤꯗꯣ ꯑꯗꯨ ꯃꯉꯣꯟꯗ ꯍꯥꯡꯒꯗꯕꯅꯦꯕ
ꯎꯝ
ꯑꯗꯨ ꯏꯕꯟꯅꯤ ꯉꯁꯤ ꯋꯥꯔꯤ ꯁꯥꯅꯤꯡꯉꯩ ꯃꯇꯝ ꯂꯩꯇꯦ ꯃꯥ ꯑꯩ ꯊꯕꯛ ꯃꯈꯥ ꯇꯧꯕꯗ ꯑꯃ ꯃꯊ ꯂꯩꯕ ꯑꯗꯨ ꯃꯆꯥ ꯃꯄꯥ ꯁꯨꯇꯤ ꯑꯣꯏꯕꯒꯤꯀꯣ ꯉꯁꯤ
ꯎꯝ
ꯃꯆꯥ ꯅꯨꯄꯥ ꯇꯨꯏꯁꯟ ꯇꯧꯕ ꯑꯗꯨꯒꯤ ꯋꯥꯔꯤ ꯁꯥꯕ ꯃꯇꯝ ꯂꯩꯇꯦꯕ ꯏꯕꯥꯅꯤ
ꯎꯝ ꯑꯣ
ꯑꯗꯨꯏ ꯍꯪꯍꯧꯗ꯭ꯔꯦ ꯍꯌꯦꯡ ꯍꯪꯒꯦ ꯑꯗꯨꯀꯣ
ꯎꯝ
ꯀꯩꯒꯨꯝꯕ ꯑꯩꯅ ꯍꯥꯡꯉꯒ ꯂꯩꯌꯦ ꯍꯥꯏꯅ ꯍꯥꯏꯔꯗꯤ ꯃꯣꯏꯗꯤ ꯑꯗꯨꯝ ꯑꯩꯅ ꯍꯪꯈ꯭ꯔꯗꯤ ꯑꯗꯨꯝ ꯌꯧꯅꯤꯡꯉ ꯇꯧꯅꯤꯡꯉꯥꯏ ꯑꯗꯨꯝ ꯍꯥꯏꯔꯅꯤ ꯀꯃꯥꯏꯅ ꯇꯧꯕ
ꯑꯣ
ꯍꯣꯏ ꯍꯥꯏꯗꯤ ꯍꯣꯏ ꯍꯥꯏꯗꯤ ꯑꯗꯨꯝ ꯅꯪꯁꯨ ꯇꯧꯔꯒꯦꯔꯥ
ꯂꯩꯌꯦ ꯍꯥꯏꯔꯗꯤ ꯑꯩꯅ ꯀꯔꯤꯒꯨꯝꯕ ꯂꯩꯌꯦꯅ ꯍꯥꯏꯗꯤ ꯑꯩꯕꯨ ꯀꯔꯤ ꯍꯥꯏꯌꯣ ꯍꯥꯏꯅꯣ
ꯐꯖꯅ ꯇꯥꯗꯦꯗ ꯅꯪꯒꯤ
ꯏꯁꯄꯤꯀꯔꯅꯔꯣ ꯀꯔꯤꯔꯥ ꯌꯥꯝ ꯂꯥꯞꯄ꯭ꯔꯣ
ꯍꯣꯏ ꯑꯗꯨ ꯑꯣꯏꯕ ꯃꯥꯜꯂꯦ ꯑꯗꯨ ꯅꯪꯒꯤ ꯐꯣꯟꯗꯣ ꯅꯪ
ꯑꯦꯁ ꯑꯩ ꯅꯥꯀꯣꯡꯗ ꯊꯝꯃꯅꯦ ꯑꯩꯈꯣꯡ ꯑꯩꯒꯤ ꯐꯣꯟꯗꯣ
ꯑꯣ ꯍꯨꯖꯤꯛꯗꯤ ꯈꯔ ꯇꯥꯔꯦ
ꯃꯣꯏ ꯚꯣꯜꯂꯨꯝꯗꯨ ꯐꯠꯇꯕ ꯃꯥꯜꯂꯦ ꯑꯗꯨꯒꯤ
ꯑꯩꯒꯤ ꯏꯁꯄꯤꯀꯔꯅꯁꯨ ꯑꯣꯏꯔꯝꯅꯤ
ꯅꯪꯃꯨ ꯍꯥꯏꯔꯣ ꯅꯪꯅ ꯍꯥꯏꯕ ꯇ ꯀꯩꯝꯇ ꯇꯥꯗꯦ
ꯀꯔꯤꯒꯨꯝꯕꯀꯣ
ꯎꯝ
ꯃꯣꯏꯅ ꯍꯣꯏ ꯊꯕꯛ ꯂꯩꯌꯦ ꯃꯤ ꯇꯧꯗ꯭ꯔꯤ ꯍꯥꯏꯅ ꯍꯥꯏꯔꯗꯤ ꯅꯪꯕꯨ ꯇꯧꯑꯣ ꯍꯥꯏꯗꯤ ꯅꯪ ꯇꯧꯒꯦꯔꯥ ꯍꯥꯏꯕꯅꯤꯗ
ꯍꯥꯏꯕꯗꯤ ꯅꯪ ꯍꯥꯡꯕ꯭ꯔꯣ ꯉꯁꯤ
ꯍꯪ ꯍꯪꯗꯦꯕ ꯑꯗꯣ ꯑꯩ ꯍꯌꯦꯡ ꯍꯪꯒꯦ ꯑꯗꯣ ꯑꯗꯨꯃꯥꯏꯅ ꯍꯪꯕꯗ ꯃꯥꯅ ꯑꯗꯨꯃꯥꯏꯅ ꯍꯥꯏꯔꯛꯑꯗꯤ ꯅꯪ ꯇꯧꯒꯦꯔꯥ ꯍꯥꯏꯕꯅꯤꯗꯣ
ꯑꯣ ꯅꯁꯥꯏꯅ ꯍꯥꯏꯗꯋꯥꯗꯤ ꯀꯩꯝꯇ ꯐꯖꯅ ꯇꯥꯗꯕ ꯑꯗꯨꯒꯤꯅꯤ ꯑꯗꯨ ꯍꯥꯏꯕꯗꯤ ꯑꯗꯨ ꯇꯧꯅꯤꯡ ꯍꯥꯏꯗꯤ ꯈꯔ ꯋꯥꯔꯁꯨ ꯇꯧꯒꯦ ꯍꯥꯏꯅ ꯈꯜꯂꯦꯕꯀꯣ
ꯑꯣ
ꯑꯗꯨ ꯀꯔꯝꯍꯥꯏꯅ ꯇꯧꯕ꯭ꯔꯥ ꯍꯥꯏꯕꯗꯤ ꯏꯆꯝ ꯆꯥꯅꯗꯤ ꯑꯗꯨꯝ ꯈꯪꯅꯤꯡꯉꯦ ꯍꯥꯏꯕ ꯇꯥꯔꯦ
ꯑꯗꯨꯗꯤ ꯑꯩ ꯍꯌꯦꯡ ꯍꯪꯒꯦ ꯑꯗꯨꯒ ꯑꯩꯁꯨ ꯍꯪꯒꯦ
ꯑꯩꯗꯤ ꯅꯪ ꯉꯁꯤ ꯍꯪꯕ꯭ꯔꯥꯅꯕ ꯈꯟꯕꯨ ꯈꯟꯕ ꯋꯥꯅꯤꯗ
ꯑꯩ ꯍꯪ ꯍꯪ ꯑꯩ ꯑꯩꯁꯨ ꯅꯤꯡꯁꯤꯡꯉ ꯅꯤꯡꯁꯤꯡꯅꯤꯕ ꯍꯪꯒꯦꯔꯥ ꯍꯥꯏꯅ ꯈꯟꯕ ꯁꯨꯝ ꯏꯕꯅꯤ ꯋꯥꯔꯤ ꯑꯗꯨꯝ ꯋꯥꯔꯤ ꯁꯥꯥꯟꯅꯤꯡꯉꯥꯏ ꯃꯇꯝ ꯂꯩꯇꯕꯤ
ꯑꯣ ꯑꯣ
ꯍꯪꯍꯧꯗ꯭ꯔꯒ
ꯍꯌꯦꯡꯁꯨ ꯆꯠꯇꯣꯏꯔꯅ
ꯍꯣꯏꯗ ꯑꯗꯨꯝꯅꯆꯒꯅꯤꯗ
ꯍꯣꯏ ꯍꯪꯂꯝꯃꯣ ꯑꯗꯨ ꯇꯧ ꯀꯔꯤꯒꯨꯝꯕ ꯇꯧꯕ ꯌꯥꯔꯗꯤ ꯃꯟꯗꯦꯒꯨꯝꯕꯗ ꯍꯧꯅꯕꯀꯣ
ꯑꯣ ꯍꯣꯏ ꯍꯣꯏ ꯍꯣꯏꯣꯏ ꯈꯪꯖ ꯍꯥꯏꯒꯦ ꯑꯗꯨ ꯁꯥꯕ꯭ꯔꯣ ꯅꯣꯏꯗꯪ ꯉꯁꯤ ꯅꯨꯡꯁꯥ ꯅꯣꯏ ꯔꯨꯝ ꯣ ꯁꯥꯕ꯭ꯔꯥ ꯨꯝꯁꯥ ꯁꯥꯕ꯭ꯔꯕ
ꯉꯁꯥꯏꯅꯤꯁ ꯑꯗꯨꯣ ꯍꯧꯖꯤꯛꯗꯤ ꯌꯥꯝ ꯁꯥꯕꯗꯤ ꯅꯠꯇꯦꯗ
ꯑꯣ ꯑꯗꯣ ꯍꯧꯖꯤꯛꯇꯤ ꯍꯣꯏ ꯁꯥ ꯏ ꯍꯣꯏ ꯏ ꯆꯗ ꯂꯩꯌꯦꯦ
ꯎꯝ
ꯀꯣꯏꯔꯛꯑꯣꯅ ꯑꯩꯈꯣꯏ ꯌꯨꯝꯗ ꯀꯣꯏꯔꯛꯑꯣ ꯍꯥꯏꯔꯁꯨ ꯀꯣꯏꯔꯛꯇꯦ
ꯀ ꯍꯥꯏꯦ
ꯀꯅꯥꯋꯣ ꯑꯩꯅ ꯑꯃꯨꯛ ꯐꯨꯒꯦꯔ ꯍꯥꯏꯅ ꯈꯟꯕ꯭ꯔ ꯀꯥꯏ ꯅꯠꯇ꯭ꯔꯒ ꯏꯩꯒꯤꯅꯣ ꯇꯧꯔꯛꯏꯗ ꯑꯗꯨꯃꯥꯏꯅꯗꯤ
ꯀꯣꯏꯔꯛꯑꯣꯗ ꯅꯪꯁꯨ ꯅꯪꯁꯨ ꯑꯗꯨꯗꯤ ꯅꯨꯡꯉꯥꯏꯇꯦꯗ
ꯁꯤꯁ ꯅꯪꯁꯨ ꯀꯥꯏꯅ ꯅꯪꯁꯨ ꯀꯣꯏꯔꯛꯄ ꯌꯥꯗꯔꯣꯅꯦ
ꯅꯪꯗꯤ ꯑꯩꯕꯨ ꯀꯣꯏꯔꯥꯛꯑꯣꯏꯅ ꯀꯧꯕ꯭ꯔꯥ ꯑꯩꯧ ꯀꯧꯔꯗꯤ ꯀꯣꯏꯔꯛꯀꯦꯅ ꯈꯕ ꯅꯪꯅꯁꯨ ꯀꯧ ꯀꯧꯁꯨ ꯀꯧꯗꯦ ꯀꯣꯏꯔꯥꯛꯑꯣ ꯍꯥꯏꯁꯨ ꯀꯣꯏꯔꯥꯛꯇꯦ ꯀꯣꯏꯔꯥꯛꯦ ꯀꯣꯏꯔꯥꯛꯑꯣ ꯍꯥꯏꯅ ꯀꯧꯒꯔꯥ ꯍꯥꯏꯁꯨ ꯀꯧꯗꯦ ꯅꯪꯗꯤ
ꯑꯥ ꯅꯨꯄꯤ ꯑꯃ ꯀꯣ
ꯅꯔꯣꯏ ꯃꯥꯏ ꯐꯣꯟꯃꯤꯝꯕꯔ ꯁ ꯑꯣ ꯑꯃ ꯂ ꯎꯝ ꯂꯣꯈꯟꯗ ꯄꯥꯁꯋꯥꯔ
ꯌꯥꯏ ꯏꯕꯅꯤ ꯑꯗꯨ ꯃꯔꯤ ꯁꯥꯔꯒ ꯂꯩꯒꯅꯤ ꯍꯥꯏꯌꯣ
ꯍꯣꯏ ꯍꯣꯏ ꯃꯥꯅ ꯀꯩꯅꯣ ꯃꯥ ꯃꯥꯒꯤ ꯅꯝꯕꯔꯒꯨꯝꯕ ꯍꯣꯔꯦꯟ ꯃꯤꯅ ꯍꯪꯅꯗꯤꯄꯤꯔꯣꯅ ꯍꯥꯏꯕꯤꯌꯨ ꯋꯥꯕꯥꯅꯤꯗ ꯃꯣꯏ ꯑꯅꯤ ꯋꯥꯋꯥꯛꯀꯤꯡ ꯆꯠꯈ꯭ꯅꯤꯅ ꯀꯣ
ꯑꯣ
ꯑꯗꯨꯒꯤ ꯍꯥꯏ ꯍꯥꯏꯔꯝꯗꯅꯤꯗ
ꯑꯦꯁꯥꯏꯟꯃꯦꯟ ꯑꯆꯕ ꯑꯃ ꯄꯤꯔꯝꯃꯦ ꯅꯪꯉꯣꯟꯗ
ꯀꯩ ꯏꯟꯁꯥꯡ ꯆꯥꯕ꯭ꯔꯣ ꯅꯣꯏ
ꯑꯩꯈꯣꯏ ꯃꯥꯏꯔꯦꯟ ꯃꯥꯏꯔꯦꯟ ꯆꯥꯏꯌꯦ
ꯑꯣ ꯍꯥꯎꯕꯅꯤꯍꯦ
ꯍꯣꯏ ꯅꯣꯏꯗꯤ
ꯑꯩꯈꯣꯏꯗꯤ ꯆꯥꯕ ꯐꯪꯗꯦ ꯑꯗꯨꯗꯤ ꯑ ꯑꯩꯈꯣꯏ ꯃꯥꯏꯔꯦꯟ ꯃꯅꯥꯒ ꯗꯥꯜ ꯃꯥꯏꯔꯦꯟ ꯃꯅꯥꯒ
ꯉꯔꯥꯡ ꯑꯌꯥꯝꯕꯅ ꯍꯥꯏꯕꯅꯦ ꯅꯣꯏ ꯃꯔꯦꯟ ꯆꯥꯏ ꯍꯥꯏꯅ
ꯁꯖꯦꯟ
ꯃꯣꯏ ꯃꯅꯒꯗ ꯆꯥꯏ ꯀꯣꯏꯗꯤ
ꯑꯗꯨꯅ ꯍꯧꯋꯦꯗ ꯃꯔꯦ ꯃꯅꯥꯅ ꯍꯧꯋꯦꯗ ꯑꯁ ꯍꯟꯗꯛꯇꯤ ꯏꯟꯁꯥꯡ ꯅꯥꯄꯤ ꯇꯪꯕꯅꯀꯣ ꯂꯣꯏꯔꯦ
ꯎꯝ ꯅꯍꯥꯟ ꯏꯃꯥꯈꯣꯏꯅ ꯊꯥꯕꯤꯕ
ꯑꯣ
ꯑꯗꯨꯒ ꯎ ꯀꯩꯅꯣ ꯂꯐꯣꯏꯒꯤ ꯏꯁꯇꯤꯝ ꯑ ꯑꯗꯨꯗꯣ ꯑꯗꯨꯁꯨ ꯊꯥꯕꯤꯌꯦꯕ ꯈꯔ ꯂꯩꯔꯤ
ꯑꯣ ꯌꯥꯏꯌꯦ ꯅꯣꯏꯗꯤ ꯏꯟꯁꯥꯡ ꯅꯥꯄꯤꯒꯨꯝꯕ ꯂꯧꯔꯒ ꯆꯥꯗ꯭ꯔꯁꯨ ꯌꯥꯏꯗ
ꯍꯣꯏ ꯑꯗꯨ ꯑ ꯂꯣꯏꯅꯃꯛ ꯂꯧꯔꯒ ꯆꯥꯔꯗꯤ ꯑꯩꯈꯣꯏꯁꯨ ꯋꯥꯡꯒꯅꯤꯗ
ꯃꯣꯏ ꯑꯂꯨꯒꯨꯝꯕ ꯗꯒꯨꯝꯕ ꯉꯥꯛꯇ ꯑꯗꯨꯝ ꯂꯧꯔꯒ ꯆꯥꯕꯀꯣ ꯑꯩ ꯑꯃꯗꯤ ꯃꯣꯏꯟ ꯂꯣꯏ ꯊꯥꯕꯤꯅꯤꯅ
ꯀꯣꯕꯤꯁꯨ ꯈꯔꯗꯤ ꯂꯩ ꯑꯗꯨ ꯅꯪ ꯂꯥꯛꯑꯗꯤ ꯑꯗꯨꯝ ꯄꯨꯕ ꯌꯥꯏꯌꯦ ꯈꯔꯗꯤ
ꯅꯣꯏꯗꯤ ꯏꯟꯁꯥꯡꯅ ꯅꯨꯄꯤ ꯑꯃ ꯂꯣꯏꯈ꯭ꯔꯁꯨ ꯌꯥꯏꯗ ꯌꯥꯔꯅꯤꯗ ꯑꯩꯈꯣꯏꯁꯨ ꯉꯔꯥꯡ ꯀꯣꯕꯤ ꯂꯧꯋꯦꯕꯀꯣ ꯕꯖꯥꯔꯗ
ꯑꯣ ꯅꯣꯏꯗꯤ ꯂꯧꯔꯝꯒꯅꯤꯒ ꯂꯣꯏꯅꯃꯛ
ꯑꯩꯈꯣꯏ ꯂꯣꯏꯅꯃꯛ ꯂꯧꯋꯦꯗ ꯀꯣꯕꯤ ꯀꯦꯖꯤ ꯑꯃ ꯀꯦꯖꯤ ꯑꯃꯥꯗ ꯑꯣ ꯏꯁ ꯑꯗꯨ ꯆꯥ ꯆꯥꯗꯒ ꯆꯥꯗ꯭ꯔꯒ ꯍꯤꯡꯕꯗꯤ ꯉꯝꯗꯦꯅ ꯑꯗꯨꯒꯤ ꯎꯄꯥꯏ ꯂꯩ ꯑꯩꯈꯣꯏ ꯂꯩꯗꯕꯒꯤꯂꯧꯕꯅꯤꯗ ꯑꯩꯈꯣꯏꯗꯤ
ꯀꯩꯊꯦꯜꯗꯗꯤ ꯏꯟꯁꯥꯡ ꯅꯥꯄꯤꯒꯨꯝꯕꯗꯤ ꯑꯗꯨꯝ ꯍꯣꯡꯉꯦꯗ ꯀꯣ
ꯃꯅꯨꯡꯗꯗꯨꯗꯤ ꯈꯪꯗꯦ ꯃꯅꯨꯡꯗꯗꯤ ꯁꯨꯡꯆꯪ ꯆꯪꯗꯦ ꯍꯣꯏꯖꯤꯛ ꯑꯥ ꯂꯝꯕꯤ ꯃꯅꯥꯛꯇ ꯑꯗꯨꯝ ꯂꯝꯕꯤ ꯃꯅꯥꯛꯇ ꯑꯗꯨꯝ ꯌꯣꯜꯂꯦꯅ
ꯎꯝ
ꯑꯗꯨ ꯑꯗꯨꯝ ꯂꯧꯕ ꯑꯩꯈꯣꯏꯒꯤ
ꯀꯝꯃꯒ ꯌꯥꯝꯃꯦꯍꯩ ꯁꯤ ꯅꯨꯡꯊꯤꯜ ꯑꯣꯏꯔꯨꯁꯨ ꯀꯩꯅꯣ
ꯑꯣ ꯐꯣꯔꯤ ꯑꯣ ꯋꯥꯔꯤ ꯉꯔꯥꯡ ꯏꯕꯥꯅꯤ ꯀꯩꯅꯣ ꯏꯕꯥꯅꯤ ꯋꯥꯔꯤ ꯂꯣꯏꯗꯕꯗꯣ ꯅꯪ ꯍꯧꯖꯤꯛ ꯏꯕꯥꯅꯤ ꯂꯤꯁꯦꯅꯦ ꯅꯪ ꯂꯤꯔꯛꯑꯣꯅꯦ ꯇꯥꯁꯦ ꯇꯍꯍ
ꯑꯗꯨꯒꯤ ꯔ ꯅꯪꯅ ꯋꯥꯔꯤ ꯌꯥꯝ ꯁꯥꯅꯤꯡꯕꯗꯣ ꯑꯩꯕꯨ
ꯍꯣꯏꯅꯦ ꯆꯠ ꯆꯠꯈꯤ ꯆꯠꯈꯤꯕ ꯄꯨꯟꯁꯤꯁꯤꯡꯁꯦ ꯅꯤꯡꯁꯤꯡꯂꯒ ꯑꯦ
ꯆꯠꯈꯤꯕ ꯅꯪ ꯀꯪ
ꯅꯨꯡꯁꯤꯅ ꯃꯇꯝ ꯈꯔꯒꯤ ꯀꯞꯅꯤꯡꯉꯁꯨ ꯀꯞꯄ ꯑꯃ ꯄ꯭ꯂꯤꯁ ꯑꯩꯁꯤ ꯀꯃꯥꯏꯅ ꯃꯉꯣꯟꯗ ꯍꯪꯒꯦꯔꯅꯦ ꯅꯪꯁꯨ ꯂꯣꯏꯔꯦꯑꯦ
ꯆꯨꯃ ꯍꯪꯗꯕꯅ
ꯏꯁ ꯅꯕꯥꯅꯤ ꯀꯣꯏ ꯅꯥꯕꯁꯨ ꯅꯕꯥꯅꯤ ꯀꯔꯤ ꯀꯣꯏ ꯀꯥꯏ ꯅꯥꯕ꯭ꯔꯥ ꯍꯥꯏꯅ ꯍꯪꯉ ꯑꯩ ꯀꯃꯥꯏꯅ ꯍꯪꯉꯦꯔꯣ ꯑꯗꯨꯖ ꯅꯣꯡ ꯁꯂꯣꯏꯔꯦ
ꯍꯥꯏꯗꯤ ꯑꯗꯨꯃꯥꯏꯅ ꯗꯥꯏꯔꯦꯛ ꯍꯪꯗ꯭ꯔꯁꯨ ꯑꯗꯨ ꯋꯥꯔꯤ ꯋꯥꯔꯤ ꯁꯥ ꯐꯠꯇꯕ꯭ꯔꯣ ꯅꯍꯪꯕ ꯌꯥꯏꯅ
ꯑꯦ ꯑꯖꯤ ꯑꯣ ꯑꯃꯥꯏ ꯍꯥꯡꯉꯦꯔꯁꯨ
ꯌꯥꯗꯔꯨꯔꯅꯦ ꯅꯪꯁꯨ
ꯕꯅꯤ ꯋꯥꯔꯤ ꯁꯥꯔꯗꯤ ꯑꯗꯨꯃꯥꯏꯅ ꯁꯦꯌꯔ ꯇꯧ ꯅꯥꯅꯕꯕꯁꯨ ꯅꯠꯇꯦ ꯑꯗꯨꯒ ꯑꯩꯅ ꯑꯗꯨꯃꯥꯏꯅ ꯍꯧꯔꯑꯗꯤ ꯅꯕꯅꯤ ꯋꯥꯔꯤ ꯁꯥꯗ꯭ꯔꯣ ꯍꯥꯏꯅ ꯏꯁ ꯑꯩꯅ ꯑꯗꯨꯃꯗꯤ ꯀꯗꯥꯏꯔꯤ ꯈꯪꯉꯗꯤ ꯈꯪꯉꯦ ꯈꯪꯗ꯭ꯔꯗꯤ ꯈꯪꯗ꯭ꯔꯦ ꯑꯍ ꯑꯩ ꯑꯩꯒ ꯃꯥ ꯁꯨꯃꯥꯏꯅ ꯀꯣꯏꯅꯏꯌꯦꯦ ꯑꯁꯨꯃꯥꯏꯅ ꯇꯧꯋꯦꯅ ꯀꯔꯤ ꯆꯨ ꯁꯦꯠꯇꯣꯗꯦ ꯑꯗꯨꯝ ꯑꯩꯈꯣꯏꯗꯤ ꯇꯧꯕ꯭ꯔꯣ ꯅꯣꯏꯗꯤ ꯅꯣꯏꯁꯨ ꯇꯧꯔꯝꯃꯣꯏꯗ ꯅꯨꯄꯥ ꯅꯨꯄꯤ ꯅꯨꯄꯤ ꯃꯁꯤꯡꯗꯤ ꯑꯗꯨꯝ ꯇꯧꯔꯝꯅꯤ ꯑꯗꯣ ꯅꯨꯄꯥꯗꯤ ꯇꯧꯔꯝꯃ ꯌꯥꯗ ꯅꯣꯏꯁꯨꯣ ꯀꯤ ꯀꯕ꯭ꯔꯥ ꯀꯩꯅꯣ
ꯍꯣꯏ ꯑꯗꯨꯝ ꯇꯧꯗ꯭ꯔꯁꯨ ꯇꯧꯗ꯭ꯔꯁꯨ ꯀꯔꯤꯒꯨꯝꯕ ꯃꯣꯏꯅ ꯑꯣꯏꯔꯗꯤ ꯑꯗꯨꯝ ꯐ꯭ꯔꯤꯗ ꯍꯪꯉꯅꯤꯗꯏ ꯑꯩꯈꯣꯏꯗꯤ
ꯏꯁ
ꯀꯃꯥꯏꯅ ꯇꯧꯕ꯭ꯔꯣ ꯇꯣꯛꯈ꯭ꯔꯕ꯭ꯔꯥ ꯍꯥꯏꯅ ꯐ꯭ꯔꯤꯗ ꯑꯗꯨꯝ ꯍꯥꯡꯕ ꯌꯥꯏ ꯑꯅ
ꯍꯥꯡꯕ꯭ꯔꯣ ꯅꯣꯏꯖꯗꯣ ꯍꯥꯡꯕ꯭ꯔꯥ
ꯗꯁꯨ
ꯀꯤꯑꯦ ꯀꯤꯑ ꯑꯗꯨꯗꯤ ꯈꯠꯀꯅꯨ ꯍꯥꯏꯅ ꯍꯥꯏꯔꯦ ꯂꯩꯔ
ꯀꯩꯒꯤ ꯀꯤꯗꯅꯣ
ꯈꯠꯄꯒꯤꯔꯥ ꯑꯗꯨꯃꯥꯏꯅ ꯍꯥꯡꯕꯗꯣ ꯍꯥꯏꯖꯔꯦ ꯑꯗꯨꯅ ꯑꯗꯨꯝ ꯍꯣꯏ ꯑꯃꯔꯗꯤ ꯑꯗꯨꯝ ꯂꯥꯛꯅꯕ ꯃꯇꯝꯁꯨ ꯂꯩꯌꯦꯗ ꯂꯥꯛꯅꯕ ꯃꯇꯝ ꯑꯣꯏꯔꯗꯤ ꯑꯗꯨꯝ ꯌꯥꯏꯑꯕꯀꯣ ꯍꯣꯏ ꯅꯍꯥꯟ ꯅꯍꯥꯟ ꯑꯃꯥꯔꯗꯤ ꯑꯩꯁꯨ ꯑꯗꯨꯝ ꯂꯥꯛꯅꯕꯅꯦ
ꯑꯥꯎ
ꯔꯤ ꯀꯩꯅꯣꯝ ꯍꯥꯏꯕ ꯀꯔꯤ ꯍꯥꯏꯕꯅꯣ ꯀꯩꯅꯣꯝ ꯍꯥꯏꯕꯤꯌꯦ ꯅꯕꯥꯅꯤꯈꯣꯏ ꯅꯪꯒ ꯃꯥꯀꯣ